ꯔꯣ
ꯍꯣꯏ ꯇꯥꯔꯦ ꯇꯥꯔꯦ
ꯍꯂꯣ
ꯇꯥꯗꯕ꯭ꯔꯣ
ꯇꯥꯔꯦ ꯇꯥꯔꯦ ꯇꯥꯔꯦ ꯑꯩꯁꯨ ꯋꯥꯔꯦ ꯉꯁꯤꯁꯦ ꯇꯥꯕ꯭ꯔꯣꯒꯤ ꯋꯥꯍꯩꯁꯦ ꯌꯥꯝ ꯃꯟꯗꯅ
ꯑ ꯀꯌꯥꯝ ꯍꯥꯏꯔꯒꯦꯅꯦꯍꯦ ꯑꯩꯩꯅꯣ ꯀꯩꯁꯨ ꯇꯧꯗꯦꯅ ꯑ ꯍꯤꯞꯄꯒ ꯂꯩꯌꯦ
ꯍꯤꯞ ꯌꯦꯉ ꯑꯁꯨ ꯑꯩꯁꯨ ꯍꯤ ꯄꯤ
ꯅꯪ ꯑꯁ ꯊꯕꯛ ꯂꯩꯇ꯭ꯔꯕꯣ ꯅꯪꯁꯨ
ꯅꯠꯇꯦ ꯑꯩ ꯉꯁꯤ ꯒꯦꯠ ꯁꯦꯝꯃꯤꯅꯦ ꯒꯦꯠ ꯁꯦꯝꯕ ꯂꯣꯏꯔꯒ ꯍꯧꯖꯤꯛ ꯑꯗꯨꯝ ꯐ꯭ꯔꯤ ꯑꯣꯏꯕꯩ ꯀꯩ ꯇꯧꯔꯛꯄꯅꯦ
ꯑꯁ ꯊꯕꯛ ꯌꯥꯝ ꯐꯕ ꯃꯥꯜꯂꯦꯀꯣ ꯑꯁ
ꯍꯥꯞꯅꯦ ꯁꯥꯕ
ꯑ ꯐꯥꯏꯩꯅꯁ
ꯅꯪꯗꯤ ꯀꯩꯀꯩ ꯊꯕꯛ ꯇꯧꯔꯕꯣ ꯉꯁꯤ ꯑꯃꯨꯛ ꯇꯨꯝ꯭ꯔ ꯂꯩꯕ꯭ꯔꯥ
ꯑꯩ ꯇꯨꯝꯕ ꯃꯇꯝ ꯂꯩꯇꯦ ꯉꯁꯤ
ꯑꯁ ꯑꯉꯥꯡ ꯈꯪꯗ꯭ꯔꯦ
ꯑꯩꯗꯣ ꯉꯁꯤꯗꯣ ꯂꯩꯕꯥꯛ ꯍꯣꯜꯂꯦꯕꯀꯣ
ꯍꯣꯏ ꯍꯧꯖꯤꯛ ꯏ ꯄꯥꯎꯕꯣꯟꯕꯤꯔꯣ ꯅꯪ ꯊꯊ ꯇꯧꯔ ꯍꯥꯏ
ꯅꯠꯇꯦꯍꯦ ꯑꯩ ꯊꯕꯛ ꯀꯩꯅꯣ ꯇꯧꯗꯦ ꯑꯩ ꯊꯕꯛ ꯉꯁꯤ ꯐꯪꯗꯦꯕꯀꯣ ꯑꯩꯗꯣ ꯑꯩꯈꯣꯏ ꯑꯩꯈꯣꯏ ꯏꯄꯥꯒꯀꯣ ꯊꯕꯛ ꯁꯨꯔꯒ ꯂꯩꯌꯦꯕ ꯉꯁꯤ ꯩꯅ
ꯑꯩꯈꯣꯏ ꯏꯃꯨꯡꯁꯦ ꯌꯥꯝ ꯂꯥꯏ
ꯃꯆꯤꯟꯗꯀꯣ ꯂꯥꯡꯉꯗꯤꯀꯣ ꯃꯣꯏꯒꯤ ꯃꯆꯤꯟꯗꯣ ꯑꯗꯨꯗꯀꯣ ꯐꯤꯅ ꯅꯝꯁꯤꯜꯂꯣ
ꯕꯣ
ꯑꯩꯅ ꯊꯣꯡꯕꯗꯤ ꯅꯠꯇꯦ ꯏꯅꯥꯎꯅꯨꯄꯤꯅ ꯊꯣꯡꯕꯅꯦ ꯑꯩꯗꯤ ꯍꯧꯖꯤꯛ ꯈꯛꯇꯪ ꯉꯥꯏꯔꯤꯌꯦ ꯊꯕꯛꯁꯨꯨ ꯣꯏꯕ ꯂꯣꯏꯕ
ꯂꯧꯕ ꯑꯃꯅꯤ
ꯑꯥꯎ
ꯑꯁ ꯒ꯭ꯌꯥꯟ ꯇꯥꯗ꯭ꯔ ꯃꯥꯜ ꯅꯪꯗꯧꯅ ꯑꯉꯥꯡꯁꯤꯡꯕꯨꯣ
ꯂꯧꯗꯦꯌꯦ ꯑꯩ ꯑꯩꯁꯨ ꯂꯧꯗꯦꯅꯦꯦ
ꯋꯥ ꯑꯉꯥꯡꯁꯤꯡꯒꯤ ꯂꯥꯏꯔꯤꯛ ꯇꯥꯛꯄ ꯍꯩꯇꯕꯅꯤ ꯅ ꯃꯥꯗꯤꯅꯦ ꯑꯉꯥꯡꯁꯤꯡ ꯂꯥꯏꯔꯤꯛ ꯇꯥꯛꯑꯣ ꯍꯥꯏꯔꯗꯤ ꯐꯣꯇꯣ ꯀꯥꯞꯄꯒ ꯂꯩꯒꯅꯦꯕꯀꯣ
ꯑ
ꯑꯔꯣꯏꯌꯦꯕ
ꯑꯩ ꯀꯩꯁꯨ ꯍꯣꯠꯅꯗꯦ ꯌꯨꯝꯗ ꯑꯐꯪ ꯑꯐꯪꯕ ꯊꯕꯛ ꯁ
ꯑꯗꯨꯅ ꯐꯔꯗ ꯃꯇꯝꯁꯤ ꯊꯕꯛꯁꯤ ꯌꯥꯝꯠꯄꯅꯤ ꯍꯥꯏꯁꯦ
ꯄꯩꯁꯥ ꯀꯩꯅꯣ ꯇꯧꯗ꯭ꯔꯗꯤ ꯀꯩꯅꯣ ꯇꯧꯗꯦꯅꯤꯌꯦ ꯄꯩꯁꯥ ꯂꯩꯇ꯭ꯔꯒꯗꯤ ꯊꯕꯛꯁꯨ ꯆꯪꯕ ꯌꯥꯗ꯭ꯔꯦꯕꯀꯣ
ꯑ
ꯅꯪꯗꯤ ꯀꯩꯀꯩ ꯇꯧꯔꯤꯒꯦ ꯅꯪ ꯀꯔꯝ ꯅꯪ ꯀꯔꯝ ꯀꯥꯟꯗ ꯇꯝꯕ ꯂꯣꯏꯗꯣꯏꯅꯣ
ꯑꯣ ꯑꯩ ꯑꯩꯒꯤꯗꯣ
ꯍꯣꯏ
ꯑꯝ ꯃꯊꯪ ꯆꯍꯤ ꯑꯁꯤꯒꯨꯝꯕ ꯃꯇꯝꯗ
ꯑꯁ ꯀꯨꯏꯗ꯭ꯔꯦꯅꯦꯀꯣ ꯑꯗꯨꯗꯤ꯫
ꯗꯤ ꯀꯨꯏꯗ꯭ꯔꯦ ꯍꯥꯏꯗ ꯈꯪꯗꯦ ꯋꯥꯕꯁꯨ ꯂꯩꯌꯦ ꯅꯨꯡꯉꯥꯏꯕꯁꯨ ꯂꯩꯑ ꯑꯗꯨꯝ꯫ ꯇꯝꯁꯦ ꯈꯪꯍꯧꯗꯦꯀꯣ ꯊꯨꯅ ꯆꯠꯂꯦꯀꯣ ꯑꯗꯨꯝ꯫ ꯑꯩꯅꯦ ꯉꯁꯤ ꯄ꯭ꯂꯥꯟ ꯌꯥꯝꯅ ꯂꯩꯕꯅꯦꯕ ꯉꯁꯤꯁꯦ꯫
ꯎꯝ꯫ ꯉꯁꯤ ꯅꯪꯒꯤ ꯄ꯭ꯂꯥꯟꯁꯦ ꯇꯥ ꯀꯩꯅꯣ꯫
ꯉꯁꯤꯁꯦ ꯑꯩꯁꯦ ꯃꯤꯅ ꯍꯥꯏꯕ ꯇꯥꯑꫭ ꯑꯝꯇ꯫ ꯉꯁꯤꯁꯦ ꯑꯩ ꯄꯤꯔꯨꯛ ꯀꯣꯠꯄ ꯆꯥꯠꯀꯦꯅ ꯈꯜꯂꯝꯅꯦꯕ ꯂꯧꯕꯨꯛꯇꯥ꯫ ꯑꯗꯨꯁꯨ ꯐꯪꯗ꯭ꯔꯤ ꯁꯥ ꯑꯗꯨꯒ ꯎꯝ ꯆꯤꯡꯗꯁꯨ ꯀꯥꯔ ꯎꯝ ꯃꯅꯥ ꯑꯃ ꯂꯩꯌꯦꯕ ꯈꯔ ꯈꯥꯕ ꯍꯦꯛꯄ ꯆꯠꯀꯦ ꯇꯧꯔꯤꯅꯦꯕ ꯑꯗꯨ ꯆꯠꯇ꯭ꯔꯦ꯫ ꯅꯨꯡꯁꯥꯁꯤꯅ ꯂꯣꯏ ꯑꯄꯟꯕ ꯄꯤꯔꯦ꯫
ꯍꯣꯏ ꯉꯁꯥꯏ ꯉꯁꯥꯏ ꯅꯨꯡꯁꯥ ꯁꯥꯏꯀꯣ ꯌꯥꯝꯅ꯫
ꯍꯣꯏ ꯌꯥꯝ ꯀꯩꯅꯣ ꯍꯨꯃꯥꯡ ꯌꯥꯝ ꯊꯣꯛꯏꯦ ꯎꯝ ꯆꯥꯛꯅꯩꯌꯦ꯫
ꯑꯁ ꯑꯗꯨ ꯑꯗꯨꯒꯤꯅꯦ ꯂꯩꯕꯥꯛ ꯑꯣꯏꯕꯁꯨ ꯌꯥꯝ ꯋꯥꯏꯑꯦꯕꯀꯣ꯫ ꯆꯦꯛ ꯀꯩꯀꯥ ꯍꯣꯟꯕ ꯈꯣꯠꯄ ꯇꯧꯕꯗꯣ ꯕꯤꯂꯥꯃꯤꯠ ꯊꯤꯒ ꯇꯣꯠꯄ ꯀꯣꯏꯕ ꯑꯁ ꯋꯥꯏꯑꯦꯕ ꯉꯁꯤꯗꯣ꯫
ꯅꯪ ꯌꯨꯝ ꯁꯥꯥꯔꯤꯔꯣꯕ ꯅꯪ ꯊꯕꯛ ꯇꯧꯋꯤ ꯍꯥꯏꯁꯤꯕꯣ꯫
ꯍꯣꯏ꯫
ꯀꯩꯌꯣꯅꯣ ꯗꯣꯂꯥꯟ ꯀꯌꯥꯅꯣ꯫
ꯎꯝ ꯗꯣꯂꯥꯟ ꯃꯈꯥꯒꯤ
ꯑꯍꯍꯍ
ꯑꯩꯗꯣ ꯉꯔꯥꯡꯗꯣ ꯑꯩꯈꯣꯏꯒꯤꯀꯣ ꯒ꯭ꯔꯨꯞ ꯇꯀꯣ ꯉꯔꯥꯡ ꯑꯣꯏꯔꯞ ꯃꯥꯜꯂꯤꯅ ꯉꯔꯥꯡ ꯅꯍꯥꯟꯔ ꯀꯥꯎꯈ꯭ꯔꯦ ꯎꯝ ꯎꯝ꯫ ꯋꯥꯔꯤ ꯁꯥꯟꯅꯁꯦ ꯍꯥꯏꯔꯛꯄꯀꯣ ꯑꯩꯅ ꯍꯣꯏ ꯍꯥꯏꯔꯦꯕꯀꯣ ꯑꯗꯨꯒ ꯇꯧꯔꯛꯑꯦꯕꯀꯣ ꯀꯣꯜ ꯇꯧꯔꯛꯄꯀꯣ
ꯍꯝ꯫
ꯑꯗꯨꯒꯀꯣ ꯎꯝ ꯃꯥꯗꯣ ꯃꯥꯁꯨ ꯃꯩꯇꯩꯂꯣꯟ ꯁꯦꯡꯗꯅꯕ ꯃꯥꯜꯂꯦꯕꯀꯣ꯫ ꯃꯥꯗꯣ ꯅꯨꯃꯤꯠ ꯇꯥꯔꯦ ꯍꯥꯏꯗꯕꯀꯣ ꯃꯥꯗꯣ
ꯀꯩ ꯍꯥꯏꯕ ꯑꯌ ꯘꯔꯤꯗꯣ ꯑ꯫
ꯃꯥꯗꯣ
ꯑꯥ꯫
ꯅꯨꯃꯤꯠ ꯇꯥꯔꯦ ꯍꯥꯏꯕ ꯍꯩꯇꯕꯗꯣ ꯃꯥꯗꯣ
ꯑꯥ꯫
ꯅꯨꯡꯁꯥ ꯇꯥꯔꯦ ꯍꯥꯏꯔꯛꯄ ꯑꯩꯉꯣꯟꯗ꯫
ꯑꯍꯍꯍ ꯅꯅꯤ
ꯑꯩꯗꯤ ꯖꯥ ꯖꯥ ꯌꯥꯝ ꯊꯦꯡꯅꯩꯌꯦ꯫
ꯁꯦꯡꯕꯅ ꯌꯥꯝ ꯊꯦꯡꯅꯩ ꯁꯤꯒꯨꯝꯕ ꯇꯜꯂꯦ꯫
ꯑꯩꯗꯤ ꯑꯉꯥꯎꯕ ꯉꯥꯛꯇ ꯊꯦꯡꯅꯕꯅꯦ ꯑꯩ ꯑꯩꯒꯤ ꯄꯨꯟꯁꯤꯁꯦ꯫
ꯍꯣꯏ ꯇꯈꯦꯜꯂꯩ ꯂꯩꯗꯣ ꯈꯪꯕ꯭ꯔꯣ ꯂꯩ ꯃꯃꯤꯡꯗꯣ꯫
ꯍꯣꯏ ꯈꯪꯉꯦ-ꯈꯪꯉꯦ꯫
ꯑꯗꯨ ꯂꯩꯗꯣ ꯑꯁ ꯑꯩꯗꯤ ꯍꯥꯏꯅꯗꯦꯕꯣ
ꯃꯤꯅꯝ ꯅꯨꯡꯁꯤꯕꯅꯦ
ꯑꯗ ꯀꯩꯅꯣ ꯏꯇꯧ ꯇꯧꯋꯦ ꯍꯥꯏꯗꯤ ꯄꯪꯁꯥꯗ ꯆꯂꯦ ꯀꯩꯅꯣꯩꯅꯣꯗ
ꯑꯗ ꯑꯗꯨ ꯀꯩꯅꯣ ꯆꯥꯕꯁꯨ ꯌꯥꯕꯅꯦ ꯀ
ꯏꯔꯣꯕ ꯆꯥꯏ ꯆ ꯀꯣꯏꯁꯨꯣ ꯑꯗꯨ
ꯎ ꯀꯩꯅꯣ ꯅꯪ ꯑꯣ ꯅꯣꯏ ꯌꯨꯝꯗꯁꯨ ꯂꯩꯕ꯭ꯔꯣ
ꯍꯧꯋꯦ ꯑꯩꯈꯣꯏ ꯑꯃꯁꯁꯨ ꯎꯝ
ꯑꯩꯗꯤ ꯌꯥꯝ ꯄꯥꯝꯃꯦꯕꯣ
ꯎꯝ
ꯑꯗꯨ ꯌꯥꯝ ꯄꯥꯝꯃꯦ ꯑꯩꯒꯤ ꯃꯔꯥ ꯌꯥꯎꯕ ꯈꯔ ꯄꯤꯌꯣꯅꯦ ꯑꯗꯨꯗꯤ
ꯌꯥꯝ ꯁꯥꯞꯅꯦ ꯑꯩꯈꯣꯏꯅ
ꯌꯥꯝ ꯁꯥꯠꯜꯂꯗꯤꯦ ꯑꯩꯒꯤꯁꯨ ꯄꯤꯕꯤꯌꯣ
ꯑꯣ ꯑꯗꯨ ꯅꯪ ꯅꯪ ꯊꯦꯡꯅꯒꯗ꯭ꯔ ꯁꯥꯟꯅꯔꯣꯏꯗ꯭ꯔꯥ ꯑꯃꯨꯛ ꯈꯪꯗ꯭ꯔꯦꯗꯨꯅ ꯊꯦꯡꯅꯔꯀꯥꯟꯗ ꯄꯤꯕꯤꯒꯦ
ꯎꯝ ꯈꯪꯗ꯭ꯔꯦ ꯈꯪꯗ꯭ꯔꯦ ꯑꯩꯗꯤ ꯑꯩꯗꯤ ꯋꯥꯔꯤ ꯁꯥꯟꯅꯕ ꯈꯨꯗꯤꯡ ꯎꯝ ꯍꯥꯏꯔꯕꯣ ꯇꯥꯕ꯭ꯔꯣ ꯈꯪꯗ꯭ꯔꯦ ꯈꯛꯇꯪꯗꯤ ꯑꯩꯅꯦ ꯅꯪꯗꯤ ꯈꯪꯕ꯭ꯔꯥ ꯍꯣꯏ ꯅꯪꯗꯤ ꯈꯪꯕ꯭ꯔꯥ
ꯈꯪꯉꯗ ꯏ
ꯅꯪꯗꯤ ꯑꯣ ꯑꯁ ꯈꯪꯉꯗꯤ ꯐꯩꯅꯦ ꯑꯁ ꯑꯩꯗꯤꯀꯣ ꯍꯧꯖꯤꯛꯀꯥꯟꯁꯦ ꯊꯕꯛꯁꯨ ꯂꯩꯇꯕꯅꯤꯅ ꯌꯥꯝ ꯋꯥꯏꯑꯦ ꯊꯕꯛ ꯊꯕꯛ ꯁꯨꯔꯁꯨ ꯋꯥꯏꯑꯦ ꯊꯕꯛ ꯁꯨꯗ꯭ꯔꯁꯨ ꯋꯥꯏꯑꯦ
ꯍꯣꯏ ꯑꯁ ꯏꯅꯥꯎꯅꯨꯄꯤ ꯑꯃ ꯂꯩ ꯌꯥꯝ ꯅꯣꯛꯒꯟꯕ
ꯑꯣ
ꯑꯣꯛꯗꯦꯂꯒ
ꯅꯣꯛꯄꯗꯤ ꯐꯕꯅꯦ ꯍꯛꯆꯥꯡ ꯍꯛꯆꯥꯡ ꯌꯥꯝ ꯐꯕꯅꯦ
ꯐꯝꯅꯦ ꯃꯥꯁꯦ ꯎ ꯂꯥꯏꯔꯤꯛꯇꯤ ꯌꯥꯝ ꯍꯩꯌꯦꯕ
ꯍꯣꯏ
ꯌꯥꯝ ꯊꯦꯡꯅ ꯍꯧꯒꯠꯄ
ꯌꯥꯍꯥꯎ ꯊꯦꯡꯕꯅꯤ ꯏꯁꯥ ꯐꯠꯇꯕꯅꯤ
ꯍ
ꯅꯪꯁꯦ ꯀꯩꯅꯣ ꯃꯇꯥꯡ ꯃꯇꯥꯡ ꯍꯣꯃꯨ ꯌꯥꯝ ꯃꯥꯜꯂꯦꯗ
ꯑꯩ ꯌꯥꯝ ꯅꯣꯛꯅꯤꯡꯉꯔꯛꯄ ꯍꯥꯏꯗꯤ ꯏꯆꯟ ꯅꯨꯨꯄꯤꯗꯣ ꯆꯥꯡꯉꯒ ꯑꯩꯒꯤ ꯃꯥꯡꯗ ꯗꯥꯟꯁꯒ ꯇꯧꯁꯤꯜꯂꯛꯄ ꯌꯥꯝꯅꯅꯨꯡ ꯊꯤꯕ ꯋꯥꯅꯤ
ꯐ꯭ꯔꯤꯡ ꯐ꯭ꯔꯤꯡ ꯆꯣꯡꯉꯕ꯭ꯔꯣ ꯅꯉꯣꯟꯗ
ꯄꯝ ꯄ ꯇꯔ
ꯅꯪꯗꯤ ꯎꯝ ꯀꯩꯅꯣ ꯇꯧꯕ꯭ꯔꯥ ꯐꯤ ꯁꯥꯕ ꯍꯩꯕ꯭ꯔꯥ ꯅꯪꯗꯤ
ꯑꯩ ꯄꯤ ꯑꯦ ꯃꯍꯍꯤꯩꯗ
ꯑꯁ ꯅꯪ ꯍꯥꯏꯌꯦ ꯍꯥꯏꯕꯒꯨꯝꯝ ꯇꯥꯛꯑꯕꯀꯣ
ꯍꯣꯏ ꯑ ꯏꯆꯟꯅꯨꯄꯤ ꯄꯪꯂꯥꯎ ꯂꯥꯎ ꯂꯩꯔꯦ
ꯃꯆꯤꯟꯗꯣ ꯃꯤꯂꯣ ꯍꯥꯏꯕ ꯑꯗꯨꯗꯣ
ꯑꯔ ꯒꯌꯥ ꯇꯥꯗ꯭ꯔꯦꯕ
ꯑꯗꯨꯅꯦ ꯑꯩꯈꯣꯏꯒꯤ ꯃꯅꯨꯡꯒꯤ ꯋꯥꯁꯦ ꯃꯥ ꯈꯪꯗ꯭ꯔꯦ
ꯑꯩꯅ ꯊꯥꯏꯅꯒ ꯃꯥꯟꯅꯗ꯭ꯔꯦꯁꯦ
ꯆꯇꯥꯥꯒꯤ ꯑꯉꯥꯡꯁꯤꯡꯁꯦꯀꯣ
ꯇꯔ
ꯅꯪꯗꯤ ꯒ꯭ꯌꯥꯟ ꯇꯥꯔꯛꯄ꯭ꯔꯣ
ꯍꯥꯏ ꯏꯕ
ꯅꯪ ꯅꯪꯗꯤ ꯑꯉꯥꯡ ꯑꯣꯏꯔꯤꯀꯥꯟꯗ ꯒ꯭ꯌꯥꯟ ꯇꯥꯔꯛꯄ꯭ꯔꯣ
ꯑꯁ ꯁꯤ ꯒ꯭ꯌꯥꯟ ꯇꯥꯔꯛꯑꯦ ꯑꯩ ꯑꯩꯗꯧꯅ ꯑꯐꯕ ꯂꯩꯇ꯭ꯔꯕꯅꯦ ꯈꯨꯟꯗ ꯑꯩ ꯃ ꯀꯣꯟꯁꯨ ꯐꯖꯩ ꯏꯁꯥ ꯏꯁꯥꯕꯨꯖꯩ ꯃꯩꯁꯥꯁꯨꯁꯨ ꯐꯖꯩ
ꯑꯁ ꯂꯣꯔꯦ ꯂꯔꯦ ꯂꯔꯗ ꯅꯁꯥꯏꯅꯗꯣꯝꯅ ꯊꯥꯒꯠꯂꯒ ꯂꯩꯔꯦ ꯏꯕꯨꯡꯉꯣ
ꯅ ꯍꯧꯣꯏꯅ ꯍꯥꯏꯔꯛꯗꯣ ꯍꯥꯏꯕꯤ ꯋꯥꯅꯤ ꯑꯩꯁꯦ ꯁꯛ ꯌꯥꯝ ꯐꯖꯩꯌꯦ ꯃꯤꯅ ꯍꯥꯏꯕ
ꯃꯤꯅ ꯍꯥꯏꯕꯗꯤꯀꯣ ꯍꯧꯖꯤꯛꯀꯥꯟꯁꯦ ꯃꯤꯅ ꯊꯥꯒꯠꯄꯤꯗ꯭ꯔꯗꯤ ꯃꯁꯥ ꯃꯁꯥ ꯃ
ꯅꯠꯇꯦ ꯑꯗꯨꯒꯤ ꯋꯥ ꯅꯠꯇꯦ ꯑꯩꯅꯗꯤ ꯆꯨꯝꯅ ꯃꯤꯅ ꯍꯥꯏꯔꯛꯄ ꯆꯄꯗꯣ ꯎꯝ ꯍꯥꯏꯕꯤꯕ ꯋꯥꯅꯤ ꯅꯪꯉꯣꯟꯗ ꯑꯩꯁꯦ ꯁꯛ ꯌꯥꯝ ꯐꯖꯩꯌꯦ ꯏꯆꯟꯅꯨꯄꯤꯅ ꯐꯥꯎ ꯍꯧꯖꯤꯛꯇ ꯆꯪꯉꯝꯃꯒ ꯑꯁ ꯅꯗꯤ ꯁꯛ ꯐꯖꯕꯅꯤꯅ ꯃꯤꯅ ꯌꯥꯝ ꯄꯥꯝꯕꯅꯦ ꯑꯗꯣ ꯍꯥꯏꯔꯒ
ꯅꯁꯪ ꯅꯨꯄꯤꯗꯣ ꯃꯃꯤ ꯁꯣꯏꯕ ꯃꯥꯜꯂꯦꯀꯣ
ꯈꯪꯗꯦ ꯌꯥꯗꯤ ꯈꯔ ꯆꯥꯎꯧꯋꯦ
ꯎ ꯑꯆꯧꯕꯕꯨꯗꯤ ꯁꯦꯝꯃꯒ ꯐꯕꯅꯦꯍꯦ
ꯍꯣꯏ
ꯁꯦꯝꯃꯣꯍꯥꯏꯣ
ꯅꯨꯡꯗꯥꯡꯗꯤ ꯇꯥꯗ꯭ꯔꯦ